ꯇꯨꯝꯗꯣꯔꯕꯣ
ꯇꯨꯝꯃꯒꯦꯅ ꯇꯧꯕꯅꯦ ꯋꯥꯕꯅ ꯁꯤꯗꯣꯔꯦ ꯑꯩ
ꯑꯩ ꯉꯥꯏꯕꯗ ꯋꯥꯔꯤꯔꯥ
ꯍꯣꯏ
ꯑꯩ ꯑꯩ ꯅꯨꯄꯥꯒꯅꯦ ꯑꯪ ꯅꯨꯡꯗꯥꯡ ꯈꯨꯗꯤꯡꯒꯤ ꯈꯠꯅꯕꯅꯤꯅ ꯈꯠꯅꯔ ꯂꯩꯒ꯭ꯔꯕ ꯑꯃꯨꯛ ꯑꯗꯨꯒꯤ
ꯍꯧꯖꯤꯛ ꯈꯠꯅꯗꯨꯏ ꯈꯠꯅꯗꯔꯗꯤ ꯅꯨꯡꯗꯥꯡ ꯌꯧꯔꯛꯑꯗꯤ ꯈꯠꯅ ꯈꯜꯂꯛꯑꯅꯤ
ꯑꯗꯨꯒꯅꯦ ꯄꯨꯡ ꯀꯩꯗꯧꯔꯕ ꯈꯔ ꯉꯟꯅ ꯇꯨꯝꯖꯦꯅ ꯍꯥꯏꯅꯕꯁꯤꯅꯅꯦ ꯁꯨꯃꯥꯏ ꯑꯗꯨꯝ ꯊꯦꯡꯗꯣꯏꯕ ꯈꯠꯅꯕꯗ
ꯎꯝ꯫ ꯑꯗꯨ ꯅꯪ ꯄꯨꯡ ꯄꯨꯡ ꯀꯌꯥꯗ ꯍꯧꯒꯠꯇꯣꯏꯕ
ꯑꯩ ꯊꯦꯡꯉꯦ ꯅꯤꯏꯄꯥꯟ ꯃꯨꯛ ꯇꯥꯔꯅꯦ ꯑꯗꯨꯗꯨ ꯑꯩꯉꯣꯟꯗ ꯇꯥꯏꯅꯔꯝꯃꯒ ꯆꯥꯛ ꯆꯠꯈꯤ ꯋꯥꯟꯗ
ꯉꯟꯅꯥ ꯇꯨꯡꯁꯦ ꯍꯥꯏꯅꯔꯒ ꯍꯧꯖꯤꯛ ꯁꯤ ꯇꯥꯔꯕꯅꯤꯀꯣꯒ ꯍꯥꯏ ꯑꯩꯉꯣꯟꯗ ꯑꯐꯥꯎꯒ ꯁꯥꯖꯤꯟ ꯆꯠꯈꯤ ꯋꯥꯟ
ꯑꯩꯁꯦ ꯐꯃꯨꯡꯗ ꯕꯣꯝ ꯇꯥꯅꯤꯡꯉꯕꯅꯤ ꯃꯤꯠꯁꯦ ꯈꯞ ꯈꯞ ꯆꯤꯡꯉꯦ
ꯇꯥꯗ꯭ꯔꯤꯕꫭ ꯍꯥꯏꯁꯦ ꯐꯃꯨꯡꯗ ꯇꯥꯔꯒꯅꯦ ꯅꯉꯣꯟꯗ ꯋꯥꯔꯤ ꯁꯥꯟꯅꯩꯁꯦ ꯅꯪꯗꯤ ꯅꯪꯇꯥꯗꯕꫭ
ꯀꯩꯅꯣ
ꯐꯃꯨꯡꯗ ꯇꯥꯔꯒ ꯋꯥꯔꯤ ꯁꯥꯟꯅꯔꯛꯄ ꯅꯠꯇꯕ꯭ꯔꯥꯕ ꯅꯪ
ꯇꯥꯔꯦ ꯑꯩ ꯕꯣꯝ ꯇꯥ
ꯎꯝ ꯑꯗꯨꯅꯦ ꯑꯩ ꯉꯁꯥꯏ ꯎꯝ ꯉꯁꯤ ꯄꯣꯠ ꯊꯥꯡꯕ ꯈꯣꯠꯄ
ꯎꯝ꯫
ꯋꯥꯔꯝꯃꯅꯤ
ꯋꯥꯔꯦ
ꯍꯀꯥꯝ ꯆꯜꯂꯦ ꯑꯩꯁꯨ ꯈꯨꯅꯨꯡꯉꯥꯏꯁꯦ ꯂꯩ ꯅꯨꯡꯉꯥꯏꯇꯦꯗ ꯄꯨꯟꯁꯤꯁꯦ ꯅꯨꯡꯉꯥꯏꯔꯤꯔ ꯅꯨꯡꯉꯥꯏꯇꯔꯤꯔ ꯑꯩ ꯒ꯭ꯌꯥꯟꯒ ꯉꯥꯎꯋꯦ
ꯑꯩꯗꯤ ꯅꯣꯡꯃ ꯅꯣꯡꯃ ꯅꯨꯡꯉꯥꯏꯒꯗ꯭ꯔꯥ ꯍꯥꯏꯔꯒ ꯑꯁꯥꯁꯦ ꯅꯣꯡꯃ ꯅꯣꯡꯃꯩ ꯀꯥꯏꯁꯤꯜꯂꯛꯄꯒꯨꯝ ꯇꯧꯋꯦ ꯑꯩꯗꯤ
ꯀꯩꯗꯧ
ꯑꯩꯁꯦ ꯍꯌꯦꯡ ꯉꯟꯇꯥꯥ ꯍꯧꯒꯠꯂ ꯂꯥꯏꯔꯤꯛ ꯄꯥꯒꯦꯅ ꯈꯟꯕꯅꯦ ꯑꯗꯨ ꯌꯥꯔꯣꯏꯗꯧꯅꯤ
ꯌꯥꯔꯣꯏꯗꯧꯔꯦ ꯑꯩꯗꯤꯅꯦ ꯍꯣꯔꯦꯟ ꯄꯨꯡ ꯑꯍꯨꯝꯗꯕꯨ ꯍꯧꯒꯠꯂ ꯕꯣꯜ ꯌꯦꯡꯁꯤꯔꯥ ꯈꯜꯂꯤꯗ
ꯑꯁ ꯑꯗꯨꯗꯤ ꯅꯪ ꯍꯧꯖꯤꯛꯁꯦ ꯍꯦꯛ ꯐꯃꯨꯡ ꯆꯪꯕꯒꯁꯨ ꯇꯨꯝꯕꯣꯏ ꯅꯪ ꯇꯧꯗꯣꯏꯁꯦ ꯑꯗꯨꯒ ꯄꯨꯡ ꯑꯍꯨꯝꯗꯧ ꯍꯧꯒꯠꯂꯗꯤ
ꯐꯃꯨꯡ ꯆꯪꯕꯒ ꯇꯨꯝꯃꯒꯦꯅ ꯈꯜꯂꯦ ꯑꯩ ꯍꯥꯏꯗꯤ ꯀꯩꯒꯤꯅꯣ ꯍꯥꯏꯔ ꯇꯨꯝꯅꯤꯡꯉꯦ ꯋꯥꯔꯦ ꯌꯥꯝꯅ
ꯎꯝ ꯍꯣꯏ ꯍꯣꯏ ꯑꯗꯨꯣ ꯄꯨꯡ ꯑꯍꯨꯝ ꯈꯛꯇꯪꯗꯤ ꯇꯨꯝꯃꯅꯤꯌꯦ ꯅꯪ
ꯑꯥ ꯁꯨꯝ ꯋꯥꯔꯤꯒꯤ ꯋꯥꯅꯤ ꯌꯦꯡꯗꯕ ꯌꯥꯏ ꯕꯣꯜꯗꯨꯗꯤ ꯗꯤ ꯌꯦꯟꯗꯤ ꯌꯦꯟꯅꯤꯡꯉꯦꯕ ꯅꯠꯇ꯭ꯔꯒꯅ ꯕꯣꯜꯗꯨꯃꯛ ꯌꯦꯡꯗ꯭ꯔꯁꯨ ꯀꯅꯥ ꯀꯥꯏ ꯈꯪꯗꯣꯛꯑꯣ ꯂꯣꯏꯔꯦꯍꯦ ꯍꯧꯒꯠꯂꯒ
ꯍꯣꯏ ꯋꯥꯔꯤ ꯍꯥꯏꯗꯤ ꯑꯗꯨ ꯌꯦꯡꯍꯧꯕ ꯃꯤꯗꯩ ꯋꯥꯔꯤ ꯄꯠꯂꯤꯍꯟꯕꯗꯤ ꯌꯥꯅꯤꯌꯦ
ꯃꯥꯅꯦ ꯍꯥꯏꯗꯤ ꯀꯃꯥꯏ ꯑꯗꯩ ꯍꯥꯏ ꯂꯥꯏꯠ ꯌꯦꯡꯉꯁꯨ ꯌꯥꯅꯤ
ꯑ ꯑꯗꯩ ꯍꯥꯏꯗꯤ ꯋꯥꯔꯤ ꯂꯤꯕ ꯍꯩꯕ ꯃꯤꯅꯒ ꯍꯦꯟꯅ ꯂꯤꯔꯒ ꯍꯦꯟꯅ ꯅꯨꯡꯉꯥꯏꯕꯅꯦꯕ
ꯎꯝ
ꯀꯩꯗꯧꯗꯣꯏꯅꯣ ꯋꯥꯅ ꯌꯦꯡꯉꯒꯅ ꯅꯥꯠꯇ꯭ꯔꯅꯦ
ꯍꯣꯏ ꯃꯥꯟꯅꯤ ꯍꯥꯏꯗꯤ ꯋꯥꯔꯤꯗꯨ ꯀꯣꯛ ꯇꯥꯊꯣꯛꯎꯂꯣ
ꯌꯦꯡꯕꯗꯨꯗꯤ ꯇꯜꯂꯦꯕ
ꯇꯜꯂꯤ ꯏꯁꯥꯁꯨ ꯋꯥꯅꯦ ꯑꯩ ꯉꯝꯃꯣꯏ
ꯊꯗ
ꯑꯩ ꯅꯨꯡꯗꯥꯡ ꯐꯖꯅ ꯇꯨꯝꯗ꯭ꯔꯗꯤ ꯑꯗꯨꯝ ꯅꯣꯡꯉꯥ ꯅꯨꯡꯗꯥꯡ ꯑꯗꯨ ꯑꯗꯨꯝ ꯄꯠꯊꯔꯒ ꯂꯩ ꯑꯩꯗꯤ ꯌꯥꯗꯦ
ꯑꯗꯨ ꯅꯪ ꯅꯨꯡꯇꯤꯒꯤ ꯇꯨꯝꯕꯩ ꯇꯥꯏꯃꯤꯡꯗꯤ ꯑꯣꯏꯔꯝꯅꯤ ꯉꯁꯤꯒꯤꯁꯦ
ꯑꯥ
ꯑꯩꯗꯤ ꯑꯁꯤ ꯁꯤꯁꯦ ꯅꯨꯡꯇꯤꯒꯤ ꯇꯨꯝꯕꯩ ꯇꯥꯏꯃꯤꯡꯁꯦ ꯑꯗꯨꯝ ꯈꯤꯇꯪ ꯑꯝ ꯍꯥꯥꯗꯤ ꯑꯣꯏꯌꯦꯕꯀꯣ
ꯎꯝ
ꯑꯗꯨꯝ ꯌꯥꯝ ꯑꯝꯍꯥꯗꯤ ꯅꯠꯇꯦ ꯑꯗꯣ ꯉꯔꯥꯡꯗꯤ ꯌꯥꯝ ꯊꯦꯡꯉꯦ ꯑꯩ ꯇꯨꯝꯕ ꯉꯔꯥꯡꯁꯨ ꯈꯠꯅꯕꯒꯤ
ꯉꯔꯥꯡ ꯄꯨꯡ ꯀꯌꯥ ꯇꯨꯝꯃꯤꯕ
ꯉꯔꯥꯡꯗꯤ ꯄꯨꯡ ꯑꯪ ꯉꯔꯥꯡꯁꯦ ꯁꯨꯃꯥꯏ ꯇꯧꯕꯅꯦ ꯑꯥ ꯄꯨꯡ ꯑꯃ ꯍꯦꯟꯂꯦꯕꯀꯣ ꯈꯠꯅꯕ ꯂꯣꯏꯔꯛꯄꯗ
ꯎꯨꯝ
ꯑꯗꯨꯒ ꯑꯃꯨꯛ ꯑꯩꯒꯤ ꯄꯩꯁꯥ ꯇꯥꯟꯕꯤꯗꯣ ꯑꯃꯨꯛ ꯇꯧ ꯂꯩꯕ ꯑꯃ ꯑꯇꯣꯞꯄ ꯑꯃꯗꯣ
ꯑ
ꯑꯗꯨꯒꯤꯁꯨ ꯇꯧꯕꯒꯤ ꯄꯨꯡ ꯑꯃ ꯍꯦꯛ ꯃꯈꯥꯏꯃꯨꯛ ꯇꯥꯔꯝꯃꯅꯤ ꯑꯩ ꯇꯨꯝꯕ
ꯑꯁ ꯢꯃꯥꯏ ꯄꯨꯡ ꯀꯌꯥꯗ ꯍꯧꯒꯠꯂꯤꯕ ꯑꯗꯨꯒ
ꯑꯗꯣ ꯉꯁꯤꯗꯤ ꯉꯟꯅ ꯍꯧꯒꯠꯂꯛꯑꯦ ꯉꯔꯥꯡ ꯊꯦꯡꯅ ꯇꯨꯝꯃꯦꯕꯀꯣ ꯑꯗꯨ ꯉꯟꯅꯗꯤ ꯍꯧꯒꯠꯂꯛꯑꯦ
ꯇꯧꯕꯗꯤ ꯎꯝ ꯍꯣ- ꯍꯣꯏ ꯃꯥꯅꯦ ꯑꯗꯨꯅꯅꯤ
ꯎꯡ ꯊꯣꯡꯅꯥꯎ ꯂꯣꯟꯖꯜꯂ ꯇꯨꯝꯕꯖꯤꯅꯖꯨ ꯍꯦꯟ ꯁꯥꯏ ꯐꯦꯟꯖꯨ ꯊꯥꯕ ꯌꯥꯗ꯭ꯔꯦ
ꯎꯝ
ꯊꯣꯡꯅꯥꯎꯖꯦ ꯍꯥꯡ ꯌꯥꯔ ꯅꯨꯡꯉꯥꯏꯗꯧꯅꯤ ꯀꯥꯡ ꯆꯪꯕꯩ ꯍꯥꯡꯗ꯭ꯔꯕꯅꯤ
ꯍꯣꯏ ꯅꯪ ꯊꯣꯡꯅꯥꯎ ꯑꯗꯨꯝ ꯍꯥꯡꯗꯣꯛꯑꯗꯤ ꯍꯥꯏꯗꯤ ꯃꯄꯥꯟꯒꯤ ꯅꯨꯡꯁꯤꯠ ꯑꯏꯤꯡꯕ ꯐ꯭ꯔꯦꯁꯁꯦ ꯆꯪꯕꯅꯗꯤ ꯍꯦꯟ ꯅꯨꯡꯉꯥꯏꯕꯅꯤ
ꯑꯗꯨ ꯅꯣꯏꯒꯤ ꯅꯣꯏ ꯀꯥꯖꯨ ꯊꯣꯡꯅꯥꯎ ꯑꯅꯤ ꯂꯩꯗꯅ ꯑꯗꯨ ꯅꯣꯏꯖꯨ ꯑꯅꯤꯃꯛ ꯁꯨꯍꯥ ꯍꯥꯡꯗꯕ꯭ꯔꯣ ꯅꯠꯇ꯭ꯔꯒ ꯑꯃ ꯑ ꯅꯃꯥꯟꯅꯕꯤ ꯑꯃ ꯑꯈꯣꯏ ꯁꯤ ꯃꯩꯇꯩ ꯑꯣꯏꯕꯗꯨꯗꯤ ꯑꯗꯨꯝ ꯍꯥꯡꯕ꯭ꯔꯣ
ꯅꯨꯡ ꯍꯥꯡꯗꯦꯗ ꯅꯨꯃꯤꯠ ꯅꯨꯃꯤꯗꯥꯡ ꯋꯥꯏꯔꯝꯗ ꯑꯗꯨꯝ ꯂꯣꯟꯖꯟꯒ꯭ꯔꯅꯤ ꯑꯌꯨꯛ ꯅꯨꯡꯗꯤꯟꯕꯨꯗꯤ ꯍꯥꯡꯉꯦꯕ
ꯑꯣ ꯃꯥꯒꯤꯗꯤ ꯍꯥꯡꯕ ꯑꯃꯗꯨꯏꯗꯤ ꯁꯨꯍꯥꯡ ꯍꯥꯡꯗꯗꯥꯏꯅꯦ
ꯑꯃꯖꯤꯗꯤ ꯁꯨꯍꯥꯡꯕꯨ ꯍꯥꯡꯗꯦ ꯑꯃ ꯃꯥꯒꯤ ꯍꯥꯏꯗꯤ ꯅꯨꯡꯗꯤꯟ ꯅꯨꯡꯗꯥꯡꯋꯥꯏꯔꯝꯗꯒ ꯉꯧꯕ ꯊꯣꯡꯕ ꯊꯥꯛꯄꯒ ꯇꯧꯔꯛꯑꯀꯥꯟꯗꯒ ꯍꯥꯡ ꯍꯥꯡꯗꯣꯛ ꯄꯩ ꯋꯥꯅꯤ
ꯑꯣ ꯑꯗꯨꯗꯗꯤ ꯍꯥꯡꯗꯤ ꯍꯥꯡꯕꯣꯏꯔꯦ
ꯃꯥꯗꯤ ꯄꯥ ꯑ ꯀꯩꯅꯣꯁꯤꯁꯨ ꯑꯗꯨꯝ ꯈꯜꯂꯒ ꯂꯩ ꯄ꯭ꯔꯗꯥꯁꯤꯁꯨ
ꯑꯪ ꯀꯩꯒꯤꯅꯣ ꯃꯥꯅ ꯄ꯭ꯔꯗꯥꯗꯨ ꯈꯟꯖꯤꯜꯂꯤꯗꯨ ꯍꯥꯏꯗꯤ ꯈꯤꯇꯪ ꯉꯥꯜꯂꯗꯤ ꯅꯨꯡꯉꯥꯏꯗꯅ
ꯑ ꯈꯪꯗꯦ ꯃꯥ ꯁꯤꯅ ꯍꯦꯟ ꯅꯨꯡꯉꯥꯏꯕ꯭ꯔꯥ ꯈꯪꯗꯦ
ꯔꯥꯒꯅꯦ ꯃꯥꯁꯨ ꯇꯨꯝ ꯃꯥ ꯇꯨꯝꯕꯗꯤ ꯇꯨꯝꯒ꯭ꯔꯥꯕꯣ ꯅꯠꯇ꯭ꯔ ꯃꯥꯁꯨ ꯊꯦꯡꯅ ꯇꯨꯝꯕ꯭ꯔꯣ
ꯏꯁ ꯃꯥꯗꯤ ꯉꯟ ꯃꯥꯁꯦ ꯃꯥꯅ ꯉꯟꯅꯒ ꯇꯨꯝꯗꯣꯏꯖꯦꯀꯣ ꯍꯥꯏꯗꯤ ꯅꯨꯡꯗꯤꯟꯖꯦ ꯊꯕꯛꯀ ꯀꯣꯏꯆꯠꯀ ꯆꯠꯊꯣꯛꯎꯔꯒ ꯍꯜꯂꯛꯄꯒꯨꯝꯕꯖꯤꯗꯤ ꯇꯨꯝꯃꯦ ꯅꯠꯇ꯭ꯔꯗꯤꯅꯦ ꯃꯥ ꯄꯨꯡ ꯑꯅꯤ ꯑꯍꯨꯝ ꯑꯗꯨꯝ ꯇꯥꯏ ꯃꯥ ꯑꯗꯨꯒ ꯅꯨꯡꯗꯤꯟꯒꯤ ꯄꯨꯡ ꯑꯅꯤ ꯑꯍꯨꯝꯗꯃꯨꯛ ꯍꯧꯒꯠ
ꯃꯣꯏ ꯑꯥ ꯃꯄꯥꯥꯟꯂꯝꯒꯤꯗꯨꯒ ꯃꯥꯟꯅꯗꯦꯗꯨ ꯑꯣꯏꯔꯝꯅꯤꯌꯦ ꯑꯗꯨꯅꯅꯦ
ꯍꯣꯏ ꯃꯥ ꯅꯍꯥꯟ ꯃꯌꯨꯝꯗꯩ ꯁꯤ ꯂꯥꯛꯄ ꯅꯨꯃꯤꯠꯇꯨꯗꯤ ꯉꯟꯇꯥꯅ ꯐꯃꯨꯡ ꯆꯪꯒꯔꯦ ꯆꯥꯛ ꯇꯣꯛꯄꯒ
ꯑꯣ ꯋꯥ ꯑ ꯑꯗꯨ ꯋꯥꯔꯝꯃꯅꯤ
ꯑꯗꯨ ꯃꯌꯨꯝꯗꯩꯁꯨ ꯉꯟꯇꯥ ꯍꯧꯒꯠꯂ ꯂꯥꯛꯑꯝꯒꯅꯤꯕ ꯃꯥ
ꯑꯣ ꯃꯌꯨꯝ ꯑꯗꯨ ꯁꯤꯗꯖꯨ ꯄꯣꯠ ꯆꯩꯁꯨ ꯂꯣꯏꯁꯤꯜꯂꯝꯃꯅꯤ ꯑꯗꯨ ꯋꯥꯔꯝꯃꯅꯤ ꯍꯥꯏꯗꯤ ꯃꯥꯅꯁꯨ ꯍꯥꯏꯗꯅ ꯌꯥꯝ ꯃꯣꯠꯂꯝꯃꯦ ꯈꯣꯠꯂꯝꯃꯦꯅ
ꯎꯝ ꯀꯥꯏꯗꯩ ꯎꯐꯨꯟ ꯋꯥꯏꯐꯨꯟ ꯉꯥꯇꯅꯤ ꯀꯩꯅꯣ
ꯌꯥꯝ ꯀꯨꯏꯅ ꯆꯠꯂꯨꯕꯖꯦ ꯑꯈꯣꯏꯒꯤꯕꯧ ꯎꯐꯨꯟꯅ ꯑꯩ ꯉꯁꯥꯏ ꯐꯗꯤꯒꯗꯣ ꯃꯅꯝ ꯈꯨꯅꯝꯊꯤ‌ ꯑꯃ
ꯉꯥꯔꯤ ꯃꯅꯝ ꯅꯝꯃꯦ ꯍꯥꯏꯕ
ꯑꯧ ꯁꯨꯝ ꯅꯝꯖꯤꯟꯕꯒꯤ ꯑꯗꯨꯕꯨ ꯁꯨꯗ꯭ꯔꯤ ꯍꯧꯖꯤꯛ ꯄꯧꯕ ꯑꯩꯖꯨ ꯁꯨꯝ ꯅꯝꯖꯜꯂꯦ ꯐꯤ ꯃꯌꯥꯝ ꯑꯃ
ꯑꯗꯨ ꯍꯌꯦꯡ ꯁꯨꯔꯗꯤ ꯎꯝ ꯑꯩ ꯉꯛ ꯅꯍꯥꯟꯗꯩ ꯐꯤ ꯅꯝꯖꯜꯂ ꯂꯩꯕꯅꯦ ꯑꯗꯣ ꯉꯁꯥꯏꯗꯤ ꯂꯣꯏ ꯁꯨꯗꯣꯛꯑ ꯐꯧꯗꯣꯛ ꯎꯕꯅꯦ ꯑꯩꯟ
ꯑꯩ ꯍꯌꯦꯡ ꯑꯩꯖꯨ ꯔꯥꯎꯟ ꯑꯃ ꯁꯨ ꯇꯥꯔꯦ ꯍꯌꯦꯡ ꯉꯁꯥꯏꯖꯦ ꯉꯁꯥꯏꯖꯤꯅ ꯀꯩꯒꯤ ꯁꯪꯗ꯭ꯔꯤꯅꯣ ꯑꯩ ꯈꯪꯍꯧꯗ꯭ꯔꯦ ꯄꯦꯜꯂꯕꯅꯤ ꯍꯌꯦꯡꯁꯦ ꯈꯤꯇꯪ ꯉꯟꯅ ꯍꯧꯒꯠꯂꯒ ꯑꯋꯣꯏꯕ ꯐꯤꯁꯦ ꯁꯨꯗꯣꯛꯁꯦꯔꯥ ꯈꯪꯗꯦ
ꯍꯣꯏ ꯁꯨꯗꯣ ꯑꯗꯨꯗꯨꯒ ꯉ ꯁꯝ ꯁꯝꯕꯜꯁꯨ ꯍꯥꯡꯍꯧꯋꯤꯗꯅ ꯉꯁꯥꯏ ꯁꯠ ꯐꯧꯖꯜꯂꯣ
ꯑꯣ ꯌꯥꯏꯌꯦ ꯑꯌꯨꯛ ꯉꯟꯇꯥꯗꯗꯤ
ꯎꯝ
ꯍꯧꯖꯤꯛꯁꯦ ꯑꯗꯨꯝ ꯅꯨꯡꯗꯤꯟ ꯀꯩꯀꯥꯁꯨ ꯈꯔꯗꯤ ꯍꯥꯡꯉꯦ ꯁꯝꯕꯟꯖꯦ ꯀꯩꯒꯤ ꯑꯣꯏꯖꯥꯠꯅꯣ ꯑꯃ ꯅꯪꯒ ꯂꯩꯃꯤꯟꯅꯕ ꯅꯨꯄꯤ ꯍꯣꯏ ꯃꯣꯏ ꯃꯣꯏ ꯃꯌꯥꯝ ꯄꯨꯂꯞ ꯆꯠꯈꯤꯕ ꯃꯥꯜꯂꯦ ꯑꯗꯨꯏꯔꯥꯁꯨ
ꯑꯥ ꯑꯥ ꯍꯥꯏꯗꯤ ꯃꯣꯏ ꯄꯥꯔꯇꯤꯗꯨꯣ ꯑꯝꯇ ꯎꯗꯦ ꯍꯧꯖꯤꯛ
ꯑꯧ ꯑꯝꯇ ꯎꯗꯦ ꯉꯔꯥꯡ ꯅꯍꯥꯟꯗꯤ ꯎꯔꯝꯃꯤꯗꯅ ꯑꯗꯨꯝ ꯃꯣꯏ ꯂꯥꯛꯑꯗꯤ ꯄꯨꯂꯞ ꯂꯥꯛꯄꯣꯏ ꯇꯧꯏ
ꯇꯧꯕꯅꯦ ꯃꯣꯏꯗꯤ ꯍꯥꯏꯗꯤ ꯑꯈꯪ ꯍꯥꯏꯗꯤ ꯄꯨꯟ ꯄꯨꯟꯅꯒ ꯆꯠꯃꯤꯟꯅꯕ ꯄꯨꯟ ꯄꯨꯟꯅ ꯃꯌꯨꯝ ꯍꯟꯃꯤꯟꯅꯕ ꯄꯨꯟ ꯄꯨꯟꯅ ꯂꯥꯛꯃꯤꯟꯅꯕ
ꯍꯣꯏ ꯑꯗꯨꯅꯦ ꯍꯥꯏꯁꯦ ꯑꯗꯨꯗꯨꯅ ꯃꯥꯜꯂꯦꯕ ꯑꯗꯨꯒꯤ ꯍꯥꯡꯉꯤꯅꯦꯕ ꯍꯥꯡꯉꯤꯁꯦ ꯃꯤ ꯌꯥꯝꯗ꯭ꯔꯤꯅꯤꯅ
ꯎꯝ
ꯑꯗꯣ ꯃꯈꯥꯗ ꯑꯩꯈꯣꯏ ꯑꯩꯈꯣꯏ ꯏꯃꯥꯟꯅꯕ ꯑꯗꯨꯝ ꯂꯩꯗꯅ ꯃꯈꯥꯗ
ꯎꯝ
ꯃꯣꯏꯗꯤ ꯂꯥꯏꯔꯤꯛ ꯌꯥꯝ ꯄꯥꯍꯧꯋꯤ ꯃꯣꯏꯗꯤ
ꯏꯃꯥ ꯀꯥꯏ ꯀꯃꯥꯏꯅ ꯇꯥꯔꯛꯏꯅꯣ ꯅꯪ ꯐꯤ ꯂꯧꯁꯤꯟ ꯆꯠꯄꯗꯔꯣ
ꯅꯠꯇꯦ ꯑꯩꯅ ꯉꯁꯥꯏ ꯇꯨꯏꯁꯟ ꯆꯠꯈꯤꯕꯗ
ꯑꯣ ꯑꯣ ꯄꯥꯗ꯭ꯔꯤꯖꯦ ꯑꯩꯈꯣꯏꯈꯛ ꯑꯣꯏꯔꯦ ꯑꯗꯨꯗꯤ
ꯃꯥꯅꯦ ꯑꯩꯈꯣꯏ ꯈꯛꯇꯅꯤ ꯃꯣꯏꯗꯤ ꯅꯨꯡꯗꯤꯟꯗꯖꯨ ꯑꯗꯨꯝ ꯄꯥꯏ ꯍꯥꯏꯕ
ꯍꯣꯏꯖꯨꯍꯦ ꯑꯩꯈꯣꯏꯗꯤ ꯍꯌꯦꯡꯗꯤ ꯎꯝ
ꯉꯥꯏꯍꯥꯛ ꯉꯥꯏꯍꯥꯛꯄꯨ ꯄꯥꯔꯗꯤꯅꯦꯀꯣ ꯑꯗꯨꯝ ꯅꯪ ꯄꯣꯠꯅꯦ ꯑꯩꯈꯣꯏꯁꯤꯅ ꯈꯔ ꯇꯟꯕꯩ
ꯍ
ꯃꯥꯅꯦ ꯐꯒꯤ ꯅꯠꯇꯤꯌꯦ ꯍꯥꯏꯗꯤ ꯅꯣꯡꯃꯩ ꯉꯥꯏꯍꯥꯛ ꯉꯍꯥꯛ ꯉꯥꯏꯍꯥꯛ ꯍꯥꯏꯖꯦ ꯄꯨꯡ ꯒꯥꯏꯃꯥ ꯄꯥ ꯇꫭꯛꯊꯣꯛꯑꯦ ꯑꯩꯈꯣꯏꯗꯤ ꯈꯔꯗꯤ ꯍꯦꯟꯃꯜꯂꯦ ꯄꯨꯡ ꯀꯨꯟꯃꯔꯤꯖꯤꯗ
ꯅꯣꯡꯃꯗ ꯅꯣꯡꯃꯗꯣ ꯍꯥꯏꯗꯤ ꯋꯥꯠꯂꯤꯉꯩꯗꯤ ꯄꯨꯡꯈꯥꯏ ꯑꯃ ꯄꯥꯕꯗ ꯇꯝꯅꯤꯉꯥꯏꯕꯨ ꯂꯩꯔꯣꯏ
ꯂꯩꯔꯦ ꯑꯗꯣ ꯄꯨꯡ ꯑꯅꯤ ꯑꯅꯤꯇꯪ ꯑꯣꯏꯔꯖꯨ ꯄꯥ ꯌꯥꯏ ꯑꯌꯨꯛꯇ ꯄꯨꯡ ꯑꯃ ꯅꯨꯡꯗꯥꯡꯗ ꯄꯨꯡ ꯑꯃ ꯑꯗꯨꯕꯨ ꯍꯦꯛ ꯄꯥꯅꯤꯡꯗꯦ ꯑꯩꯈꯣꯏ ꯍꯦꯟꯃꯟꯗꯤ ꯍꯦꯟꯃꯟꯂꯦꯍꯦ
ꯎꯝ ꯍꯦꯟꯃꯟꯂꯦ ꯑꯗꯨꯅ ꯑꯁ ꯑꯩꯈꯣꯏꯗꯣ ꯑꯗꯨꯃꯥꯏꯅ ꯄꯥꯔꯒꯅꯦꯕ ꯍꯥꯏꯗꯤ ꯑꯥ ꯑꯦꯠ ꯄꯣꯏꯟ ꯐꯣꯔ ꯁꯝꯊꯤꯡꯅ ꯆꯠꯂꯤꯗꯣꯀꯣ ꯅꯪꯅ
ꯃꯥꯅꯦ
ꯗꯤ ꯁꯨꯄꯥ ꯄꯥꯗꯕꯒꯨꯝꯕꯅꯦꯕ ꯑꯃꯔꫭꯝꯗ
ꯑꯗꯨꯃꯥꯏꯏꯅ ꯍꯌꯦꯡꯅꯦ ꯑꯗꯨꯗ ꯄꯥꯕ ꯑꯩꯈꯣꯏꯁꯤꯅ
ꯑ ꯑꯗꯣ ꯑꯗꯨꯝ ꯍꯥꯏꯗꯤ ꯄꯥꯔꯗꯤ ꯑꯩꯈꯣꯏꯁꯨ ꯑꯗꯨꯝ ꯅꯥꯏꯅꯕ ꯆꯠꯇꯣꯏꯅꯦꯕ
ꯃꯥꯅꯦ ꯍꯟꯗꯛꯇꯤ ꯕꯣꯏ ꯆꯦꯈꯨꯝꯁꯨ ꯈꯨꯝꯃꯦ
ꯑꯍꯣꯏ ꯅꯥꯏꯟ ꯑꯕꯞ ꯍꯥꯏꯔꯗꯤ ꯃꯣꯏꯒ ꯅꯛꯅꯗꯣꯔꯦ
ꯑꯩꯗꯤ ꯃꯊꯛꯀꯖꯦ ꯅꯥꯟꯅ ꯅꯞꯀꯦꯅ ꯈꯜꯂꯤꯌꯦ ꯍꯟꯗꯛꯇꯤ ꯕꯣꯏꯒꯤ ꯃꯥꯔꯛꯁꯦ ꯍꯦꯛꯇ ꯁꯦꯠꯇꯅ ꯂꯧꯒꯦ ꯁꯤꯅꯤ
ꯍꯣꯏ ꯌꯧ ꯇꯧꯔꯁꯤ
ꯎꯝ ꯄ꯭ꯔꯦꯛꯇꯤꯀꯦꯜꯖꯨ ꯂꯣꯏ ꯂꯣꯏ ꯁꯨꯔꯦ ꯑꯗꯩ ꯑꯩꯈꯣꯏꯒꯤ ꯔꯤꯄꯣꯔꯠ ꯀꯤ ꯁꯦꯝꯒꯗꯕꯗꯣ
ꯑꯥ
ꯑꯗꯨꯗꯣ ꯑꯩꯈꯣꯏ ꯂꯩꯃꯤꯟꯅꯕ ꯑꯃ ꯃꯣꯏꯒꯤ ꯑꯩꯈꯣꯏ ꯑꯃ ꯐꯤꯁꯀꯤ ꯂꯧꯕ ꯀꯥꯡꯉꯨꯗꯣ
ꯑꯥ
ꯃꯣꯏꯒꯤꯗꯨꯗ ꯌꯦꯡꯉꯒ ꯑꯩꯗꯤ ꯃꯤꯡ ꯑꯣꯟꯊꯣꯛꯑ ꯁꯦꯝꯃꯁꯤꯔ ꯈꯪꯗꯦꯗ
ꯍꯣꯏ ꯑꯗꯨꯃꯥꯏ ꯇꯧꯔꯁꯤ
ꯉꯝꯃꯔꯣꯏ ꯅꯠꯇ꯭ꯔꯗꯤ ꯍꯥꯏꯗꯤ ꯀꯅꯥꯅ ꯍꯧꯖꯤꯛ ꯑꯗꯣ ꯃꯣꯏꯗꯤ ꯐꯣꯇꯣ ꯅꯞꯄꯦ ꯑꯩꯈꯣꯏꯖꯨ ꯆꯠꯂꯨꯕꯒꯤ ꯐꯣꯇꯣ ꯋꯥ ꯉꯥꯡꯕ ꯎ ꯊꯥꯕꯗꯣ ꯅꯞꯄ ꯂꯣꯏꯔꯦ
ꯅꯞꯄ ꯂꫭꯏꯔꯦ
ꯎꯝ ꯑꯗꯨ ꯌꯥꯅꯤ ꯑꯗꯨꯝ ꯑꯗꯨ ꯎꯔꯛꯑꯦꯅ ꯑꯗꯒꯤꯗꯤ ꯑꯃ ꯃ꯭ꯌꯨꯖꯤꯌꯝ ꯑꯃ ꯁꯪꯒꯥꯏꯌꯦꯅ ꯇꯧꯕꯗꯣ
ꯎꯝ ꯎꯝ
ꯑꯗ ꯋꯥ ꯉꯥꯡꯕꯩ ꯐꯣꯇꯣ ꯅꯠꯇꯦ ꯋꯥ ꯉꯥꯡꯕ ꯅꯠꯇꯦ ꯀꯩꯅꯣ ꯂꯩꯕꯅꯦ ꯒ꯭ꯔꯨꯞꯇ ꯑꯣꯏꯅ ꯀꯥꯞꯄꯛꯄ
ꯍꯣꯏ ꯍꯣꯏ ꯃꯌꯥꯝ ꯄꯨꯟꯅꯝꯃꯤꯟꯅꯕꯗꯣ
ꯑꯥ ꯑꯦ ꯑꯗꯨꯖꯨ ꯅꯞ ꯌꯥꯔꯦ ꯍꯥꯏꯗꯤ ꯃ꯭ꯌꯨꯖꯤꯌꯝꯗꯖꯨ ꯆꯪꯉꯛꯏ ꯑꯗꯒꯤ ꯗꯥꯏꯔꯦꯛꯇꯣꯔꯦꯠꯇꯁꯨ ꯆꯪꯉꯛꯏ ꯍꯥꯏꯅꯕ
ꯎꯝ ꯑꯗꯩ ꯑꯩꯈꯣꯏ ꯏꯁꯥ ꯏꯁꯥꯅ ꯎ ꯊꯥꯕꯒꯤ ꯑꯃꯖꯨ ꯂꯩꯗꯅꯥ
ꯍꯣꯏ ꯍꯣꯏ ꯏꯁꯥꯅ ꯃꯁꯥ ꯃꯁꯥꯒꯤꯗꯨꯃ ꯍꯥꯞꯅꯔꯕ
ꯃꯁꯥꯕꯨꯒꯤ ꯍꯥꯞꯄꯕ ꯒ꯭ꯔꯨꯞꯀꯤꯗꯨꯃ ꯍꯥꯞꯄꯕ
ꯍꯣꯏ ꯑꯗꯨꯃꯥꯏꯅ
ꯎꯝ
ꯑꯁ ꯑꯗꯨ ꯅꯨꯃꯤꯠꯇ ꯑꯩꯒꯤ ꯐꯣꯟꯗꯣ ꯌꯥꯎꯔꯝꯗ꯭ꯔꯦꯅ ꯇꯧꯕꯩꯗꯣ
ꯅꯪ ꯑꯃꯨꯛ ꯆꯦꯜꯂ ꯂꯧꯔꯨꯕꯗꯣ
ꯑꯁ ꯁꯥꯡꯒ꯭ꯔꯕ ꯂꯝꯕꯤꯗꯣ ꯍꯜꯂꯛꯄꯗꯗꯤ ꯀꯥꯔ ꯑꯃ ꯊꯧꯖꯜꯂꯛꯑꯦ ꯑꯗ ꯌꯥꯎꯔ ꯂꯥꯛꯏꯅꯤ
ꯎꯝ
ꯑꯁ ꯎꯆꯤꯟ ꯅꯥꯆꯤꯟꯅ ꯂꯣꯏꯗꯤ ꯂꯣꯏꯗꯣꯔꯦꯍꯦ ꯒꯌ꯭ꯥꯟ ꯇꯥꯔꯕ
ꯍꯥꯥ
ꯎꯝ ꯎꯆꯤꯟ ꯅꯥꯆꯤꯟꯅ ꯂꯣꯏꯗꯤ ꯂꯣꯏꯒꯤꯗꯣꯔꯦꯕ
ꯂꯣꯏꯒꯤꯗꯣꯔꯦ
ꯎꯝ ꯈꯨꯅꯨꯡꯉꯥꯏꯗꯤ ꯂꯩꯇ꯭ꯔꯦ ꯑꯩ
ꯂꯩꯇꯔ꯭ꯦ ꯈꯨꯅꯨꯡꯉꯥꯏꯖꯤ
ꯎꯝ ꯕꯣꯜꯖꯤ ꯌꯦꯡꯅꯤꯡꯉꯤ ꯌꯦꯡꯉꯔꯣꯏ
ꯏꯍꯥꯟꯅꯪ ꯃꯤ ꯋꯥꯔꯤ ꯂꯤꯍꯜꯂꯣ ꯌꯥꯔꯣꯏꯕ ꯅꯪ ꯋꯥꯅꯦꯕ
ꯍꯣꯏ ꯑꯗꯨ ꯔꯤꯄꯣꯔꯠ ꯔꯥꯏꯇꯤꯡꯒꯗꯣ ꯃꯤ ꯑꯇꯩ ꯍꯥꯏꯗꯕꯤꯗ ꯑꯩꯈꯣꯏ ꯈꯇꯪ ꯇꯧꯖꯤꯔꯣ ꯃꯥꯔꯛꯇꯣ ꯑꯩꯈꯣꯏꯅ ꯈꯔ ꯍꯦꯟ
ꯐꯖꯩ ꯏꯕꯥꯅꯤ ꯈꯇꯪꯒ ꯄꯤꯔꯕ
ꯄꯤꯖꯦ ꯍꯥꯏꯕ꯭ꯔ ꯏꯕꯥꯅꯤ ꯈꯇꯪ ꯍꯧꯅꯔꯒ
ꯌꯥꯏꯌꯦ ꯑꯁ ꯑꯗ ꯏꯕꯥꯅꯤꯈꯛ ꯄꯤꯗ
ꯑꯩꯈꯣꯏꯖꯨ ꯃꯥꯔꯛꯇꯣ ꯈꯔ ꯍꯦꯟꯅꯕ ꯇꯧꯗ꯭ꯔꯗꯤ ꯀꯩꯅꯣ
ꯍꯣꯏ ꯀꯩꯅꯣ ꯅꯣꯏꯅ ꯑꯩꯈꯣꯏꯗ ꯀꯩꯝꯇ ꯍꯥꯏꯔꯝꯗꯕ ꯒꯥꯏ ꯑꯇꯩꯗꯨꯅ ꯆꯥꯗꯣꯏꯅꯤ
ꯑꯩ ꯁꯨꯃꯥꯏ ꯍꯥꯏꯔ ꯂꯣꯏꯔꯦ ꯑꯃ ꯑꯩꯈꯣꯏꯒꯤ ꯏꯁ꯭ꯀꯣꯂꯔ ꯂꯩꯕꯗꯨꯅ ꯁꯦꯝꯕꯅꯤ ꯅꯍꯥꯟ ꯍꯥꯏꯒ꯭ꯔꯗꯨꯗꯤ ꯇꯧꯔ
ꯍꯣꯏ ꯍꯣꯏ ꯑꯩꯈꯣꯏꯗꯤ ꯁꯦꯝꯃꯕꯣꯏ ꯅꯤꯡꯉꯤ ꯅꯣꯏꯗꯣ ꯂꯣꯏꯅ ꯒꯥꯏ
ꯍꯣꯏ ꯑꯗꯨꯃꯥꯏꯅ
ꯎꯝ ꯑꯗꯨꯗꯤ ꯇꯨꯝꯃꯁꯦ
ꯑꯧ ꯑꯧ ꯇꯨꯝꯃꯖꯦ ꯍꯌꯦꯡ ꯑꯌꯨꯛ ꯐꯖꯅ ꯑꯃꯨꯛ ꯂꯥꯏꯔꯤꯛ ꯄꯥꯔꯖꯤ
ꯍꯣꯏ ꯍꯣꯏ
ꯎꯝ ꯒꯨꯗ ꯅꯥꯏꯠ